ꯇꯥꯕ꯭ꯔꯣ
ꯍꯣꯏ ꯇꯥꯏꯌꯦ ꯇꯥꯏ
ꯀꯔꯤꯒꯤꯗ ꯑꯩ ꯁꯨꯡꯇꯣꯛ ꯊꯣꯛꯇꯦ
ꯈꯪꯗꯦꯅꯦ ꯊꯣꯛꯀꯅꯤꯗꯥ ꯑꯗꯨꯝ
ꯊꯣꯛꯇꯦ
ꯍꯧꯖꯤꯛ ꯑꯗꯨꯝ ꯇ꯭ꯔꯥꯏ ꯇꯥꯑꯣ
ꯇꯟꯂꯦꯗꯥ
ꯀꯩꯒꯤ ꯇꯟꯕꯅꯣ
ꯃꯤ ꯃꯇꯝ ꯌꯥꯝ ꯂꯧꯔꯒ ꯇꯧꯔꯒ
ꯃꯇꯝ ꯂꯧꯔꯁꯨ ꯐ꯭ꯔꯤ ꯅꯠꯇꯦꯗꯅ
ꯐ꯭ꯔꯤꯅꯦ
ꯀꯩꯒꯤ ꯐ꯭ꯔꯤ ꯑꯣꯏꯔꯤꯕꯥ
ꯐ꯭ꯔꯤ ꯅꯠꯇꯕ꯭ꯔꯥꯅꯦ
ꯑꯈꯣꯏꯅꯤ ꯑꯗꯨꯝ ꯀꯣꯜ ꯇꯧꯔꯤꯁꯤꯕꯨ ꯃꯇꯝ ꯃꯇꯝ ꯃꯥꯡꯍꯟꯕ꯭ꯔꯥꯅꯦ
ꯆꯨꯝꯃꯤꯅꯦ
ꯑꯩ ꯁꯛ ꯑꯩ ꯁꯛ ꯌꯦꯡꯕ ꯀꯥꯟꯗ ꯆꯍꯤ ꯀꯌꯥ ꯑꯣꯏꯒꯗꯧ ꯃꯥꯜꯂꯦ
ꯇ꯭ꯋꯦꯟꯇꯤ
ꯁꯤꯁ ꯅꯠꯇꯦꯗꯥ
ꯅꯥꯏꯟꯇꯤꯟ ꯇ꯭ꯋꯦꯟꯇꯤ ꯃꯥꯜꯂꯦ
ꯃꯤꯅ ꯍꯥꯏꯕꯗꯤ ꯑꯩ ꯁꯛꯁꯦ ꯌꯥꯝ ꯊꯤ ꯑꯉꯥꯡ ꯑꯣꯏꯔꯤ ꯁꯤꯅꯤ
ꯎꯝ ꯍꯣꯏ ꯌꯥꯝ ꯑꯉꯥꯡ ꯑꯣꯏꯕ ꯃꯥꯜꯂꯦ ꯍꯣꯏ
ꯑꯗꯨ ꯑꯣꯏꯔꯁꯨ ꯑꯉꯥꯡꯗꯤ ꯅꯠꯇ꯭ꯔꯤꯕ ꯍꯧꯖꯤꯛꯇꯤ
ꯑꯗꯨ ꯑꯣꯏꯔꯁꯨ ꯅꯪꯅ ꯍꯥꯏꯕꯗꯨꯗ
ꯑꯥ
ꯈꯤꯇꯪ ꯃꯥꯟꯕꯩ ꯋꯥꯅꯤ
ꯍꯣꯏ ꯃꯥꯜꯂꯦ ꯃꯥꯜꯂꯦ
ꯎꯝ ꯊꯔꯤꯔꯤ ꯈ꯭ꯔꯤꯁꯃꯥꯁꯀꯨꯝꯕ ꯇꯧꯕ ꯅꯣꯏ ꯈꯨꯟꯗꯤ ꯅꯨꯡꯉꯥꯏꯕ꯭ꯔꯣ
ꯅꯨꯡꯉꯥꯏꯇꯦꯗ
ꯀꯩꯒꯤ
ꯃꯤ ꯌꯥꯝꯗꯕꯩꯅꯤꯅ
ꯎꯝ ꯅꯣꯏꯗ ꯑꯇꯣꯞꯄ ꯑꯁ ꯌꯥꯔꯦꯗꯨ ꯑꯗꯨ ꯑꯃ ꯅꯣꯏ ꯃꯤ ꯀꯌꯥ ꯑ ꯑ ꯍꯥꯏꯔꯔꯣꯏꯗ
ꯍꯥꯏꯌꯣ ꯍꯥꯏꯌꯣ ꯍꯥꯏꯌꯣ ꯍꯥꯏꯌꯣ
ꯌꯥꯗꯦꯌꯨ ꯑꯗꯨ ꯅꯣꯏ ꯅꯠꯇꯦ ꯅꯣꯏ ꯈꯨꯟꯗ ꯃꯤ ꯀꯌꯥ ꯂꯩꯕ꯭ꯔꯅꯦ
ꯈꯨꯟꯗꯣ
ꯎꯝ
ꯍꯥꯏꯗꯤ ꯌꯨꯝꯔꯣ
ꯅꯠꯇꯦ ꯈꯨꯟ ꯌꯨꯝꯗ ꯅꯠꯇꯕ ꯈꯨꯟꯗꯣ
ꯃꯤ ꯂꯣꯏꯅꯃꯛ
ꯍꯣꯏ
ꯈꯪꯗꯦ ꯑꯗꯨꯗꯤ
ꯑꯦꯍꯦ ꯍꯥꯎꯁ ꯍꯣꯜꯗꯤ ꯀꯌꯥ ꯂꯩꯕ
ꯎꯝ ꯁꯤꯛꯁꯇꯤ ꯌꯧꯔꯅꯤ
ꯏꯁ ꯑꯗꯨꯗꯤ ꯃꯤ ꯌꯥꯝꯃꯦꯅ ꯁꯤꯛꯁꯇꯤ ꯌꯥꯋꯦ ꯑꯗꯨꯕꯨ
ꯎꯝ
ꯑꯗꯣ ꯃꯤ ꯌꯥꯝꯗꯦ ꯍꯥꯏꯔꯦ ꯀꯩ
ꯎꯝ
ꯁꯤꯛꯁꯇꯤ ꯍꯥꯏꯕꯁꯤ ꯃꯤ ꯌꯥꯝꯒ꯭ꯔꯝꯅꯦ
ꯎꯝ
ꯑꯦꯛꯇꯔ ꯑꯃꯗꯣ
ꯀꯅꯥꯅꯣ
ꯑꯦꯛꯇꯔ ꯑꯃ ꯅꯣꯏ ꯈꯨꯟꯒꯤ ꯑꯃ ꯂꯩꯌꯦꯅ
ꯑꯩꯈꯣꯏ ꯐꯦꯝꯂꯤꯒꯤ ꯑꯦꯛꯇꯔ ꯑꯃ ꯑꯝꯐꯥꯎ ꯂꯩꯇꯦ
ꯀꯤꯝꯗꯥꯏ ꯍꯥꯏꯕꯗꯣ ꯅꯪ ꯑꯣ ꯅꯣꯏ ꯈꯨꯟꯗꯒꯤ ꯅꯠꯇ꯭ꯔꯣ
ꯑꯣ ꯑꯗꯨꯗꯤ ꯑꯩꯈꯣꯏ ꯈꯨꯟꯗꯒꯤ ꯅꯠꯇꯦ
ꯑꯣ
ꯃꯅꯥꯛꯇ
ꯑꯣ ꯑꯆꯥꯆꯥ
ꯃꯣꯏꯅꯗꯤ ꯍꯣꯏ ꯍꯣꯏ ꯈꯨꯟꯒꯤ ꯃꯤꯡꯗꯣ
ꯑꯥ
ꯑꯗꯨꯝ ꯍꯥꯏꯕꯅꯦ
ꯑꯣ
ꯃꯣꯏꯅ ꯇꯨ ꯍꯥꯞꯄꯒ
ꯑꯣ ꯈꯪꯉꯦ ꯈꯪꯉꯦ ꯑꯝ
ꯌꯦꯦꯥꯡꯕꯗꯗꯤ ꯑꯗꯨꯃꯥꯏ ꯀꯥꯎꯕ ꯅꯠꯇꯦꯕ
ꯑꯥ ꯅꯣꯏ ꯁꯤꯗꯤ ꯅꯣꯏ ꯈꯨꯟꯗꯤ ꯅꯛꯅꯥꯕꯅꯤꯅ ꯒꯥꯔꯤ ꯆꯠ ꯄ ꯌꯥꯗ꯭ꯔꯣ ꯔꯦꯟ ꯂꯩꯕꯁꯨ ꯄꯤꯔꯤ
ꯌꯥꯏꯌꯦ ꯑꯗꯨ ꯋꯥꯕ
ꯈꯨꯟꯗ ꯂꯩꯅꯤꯡꯗ꯭ꯔꯣ ꯅꯪꯗꯤ
ꯂꯩꯁꯨ ꯂꯩꯅꯤꯡꯉꯤ ꯂꯩꯁꯨ ꯂꯩꯅꯤꯡꯗꯦ
ꯀꯩꯒꯤ
ꯈꯪꯗꯦꯗ
ꯑꯩꯗꯤ ꯈꯨꯟꯗ ꯂꯩꯅꯤꯡꯉꯦ ꯑꯥ
ꯂꯩꯩꯅꯤꯡꯉꯦ
ꯍꯣꯏ
ꯀꯩꯒꯤ
ꯈꯨꯟꯗꯅ ꯑꯗꯨꯝ ꯅꯨꯡꯉꯥꯏꯅꯥ ꯏꯃꯥ ꯏꯄꯥꯁꯨ ꯑꯗꯨꯝ ꯎꯋꯦ ꯏꯅꯥꯎꯅꯨꯞ ꯄꯤꯁꯤꯡꯁꯨ ꯄꯨꯂꯞ ꯎꯋꯦ
ꯅꯣꯏ ꯅꯆꯤꯟ ꯅꯅꯥꯎ ꯀ꯭ꯌꯥ ꯁꯨꯒꯦ
ꯅꯨꯄꯤ ꯑꯅꯤ ꯅꯨꯄꯥ ꯑꯃ
ꯅꯊꯟꯇ
ꯍꯣꯏ
ꯂꯣꯏꯔꯦ
ꯀꯩꯒꯤ
ꯀꯔꯤꯒꯤ ꯅꯥꯊꯟꯇ ꯄꯣꯛꯔꯒ ꯀꯔꯤꯒꯤ ꯅꯪ ꯁꯤꯒ ꯂꯩꯕ꯭ꯔꯥ ꯅꯣꯏ ꯌꯨꯝꯗ ꯂꯩꯌꯨ ꯌꯥꯗ꯭ꯔꯣ
ꯏꯊꯟꯗ ꯄꯣꯔꯁꯨ ꯍꯨꯖꯤꯛꯇꯤ ꯍꯨꯠꯅꯕ ꯌꯥꯔꯤꯕꯥꯎ ꯍꯨꯠꯅꯥꯒꯗꯧꯕ ꯃꯇꯝꯅꯤꯅ ꯈꯨꯟꯗ ꯂꯩꯕ ꯌꯥꯗꯕꯅꯤꯅ ꯆꯠꯄꯅꯤꯗꯅꯥ ꯈꯟꯗꯒꯤ ꯑꯣꯏꯅ ꯂꯩꯅꯤꯡꯉꯦ ꯑꯩꯗꯤ
ꯅꯪꯅ ꯀ꯭ꯌꯥꯁꯨꯕ
ꯐ꯭ꯔꯥꯁ
ꯑꯍꯟ
ꯍꯣꯏ
ꯑꯣ
ꯑꯗꯨꯗꯨꯅꯦ ꯑꯩꯅ ꯕꯤ ꯇꯦꯛ ꯇꯝꯃꯤꯁꯦ ꯋꯥꯔꯁꯨ ꯇꯝꯔꯒꯦꯅ ꯑꯗꯨꯝ
ꯀꯔꯤ ꯇꯧꯅꯤꯡꯉꯥꯏꯔꯥ
ꯆꯤꯟꯖꯨꯅꯦ
ꯎꯝ ꯎ ꯎꯝ ꯀꯩꯅꯣꯗ ꯂꯩꯕꯗꯣ
ꯍꯣꯏ ꯍꯣꯏ ꯑꯗꯨꯗ ꯂꯩꯕ ꯅꯣꯏ ꯍꯣꯏ
ꯇꯛꯌꯦꯜꯗ
ꯍꯣꯏ
ꯎꯝ
ꯂꯣꯏꯗꯤ ꯂꯣꯏꯒ ꯂꯧꯔꯦꯗꯣ ꯈꯪꯉꯦ
ꯎꯝ
ꯑꯗꯨꯏꯗꯤ ꯑꯩ ꯇꯧꯁꯤꯔ ꯈꯪꯗꯦꯅꯦ
ꯑꯩꯁ ꯀꯔꯤꯒꯤ ꯈꯪꯗꯕ꯭ꯔꯦ
ꯁꯤ ꯂꯣꯏꯔꯗꯤ ꯏꯟꯖꯤꯅꯤꯌꯥꯔ ꯑꯣꯏꯁꯤꯔꯥ ꯅꯠꯇ꯭ꯔꯒ ꯑꯦꯛꯖꯥꯝ ꯊꯥꯁꯤꯔꯥ ꯈꯜꯂꯤ
ꯏꯟꯖꯤꯅꯤꯌꯥꯔ ꯑꯣꯏꯒꯗꯕꯁꯨ ꯄꯩꯁꯥꯁꯦ ꯂꯥꯛ ꯅꯥꯏꯟ ꯇꯦꯟ ꯏꯂꯕꯦꯟ ꯇꯨꯌꯦꯜꯄ ꯂꯥꯛ ꯆꯥꯡꯂꯗꯧꯕ
ꯊꯥꯔꯣꯅꯦ ꯑꯗꯨꯗꯤ
ꯑꯗꯨ ꯑꯣꯏꯔꯁꯨ ꯑꯩ ꯑꯉꯥꯡ ꯑꯣꯏꯔꯤꯔꯤꯗꯅ
ꯑꯉꯥꯡ ꯑꯣꯏꯔꯁꯨ ꯑꯉꯥꯡ ꯑꯣꯏꯕ ꯀꯥꯟꯗ ꯇꯧꯕꯅ ꯐꯥꯔꯦꯅꯦ
ꯑꯩꯅ ꯍꯥꯏꯖꯦ ꯑꯗꯨ ꯑꯣꯏꯗꯨꯏ ꯁꯔꯨꯛꯄꯨꯗꯤ ꯑꯦꯛꯖꯥꯝꯁꯦ ꯈꯔ ꯊꯥꯔꯒ ꯑꯦꯛꯖꯥꯝ ꯊꯥ ꯊꯣꯛꯂꯗꯤ ꯐꯩꯌꯦꯅ ꯄꯩꯁꯥ ꯇꯤꯡꯕ ꯁꯔꯨꯛꯄꯨꯗꯤ ꯑꯗꯨ ꯑꯩꯁꯨ ꯑꯦ ꯁꯤ ꯁꯤꯒꯨꯝꯕ ꯇ꯭ꯔꯥꯏꯗꯤ ꯇꯧꯅꯤꯡꯕꯅꯦ
ꯊꯥꯔꯣꯅꯦ ꯑꯦꯀꯖꯥꯝ ꯑꯗꯨꯗꯤ
ꯑꯗꯣ ꯑꯩ ꯁꯤ ꯇ꯭ꯔꯦꯟꯅꯤꯡ ꯂꯣꯏꯗ꯭ꯔꯦꯗꯅ ꯑꯩ ꯆꯜꯂꯤꯁꯤ
ꯎꯝ ꯂꯣꯏꯔ ꯀꯥꯟꯗ ꯍꯥꯏꯕ
ꯊꯗꯨꯏꯅꯦ
ꯍꯨꯝ
ꯊꯥꯗꯣꯏꯅꯦꯕ꯫
ꯎꯝ꯫
ꯅꯪꯅ ꯀꯩ ꯏ ꯈꯪꯗꯕꯅꯣ ꯀ꯭ꯂꯥꯁ ꯇꯨꯌꯦꯜꯕ ꯂꯣꯏꯔꯒ ꯆꯠꯀꯗꯕ ꯂꯥꯏꯟ꯫
ꯈꯪꯗꯦꯗꯥ꯫
ꯈꯪꯉꯣꯗꯅꯥ꯫
ꯈꯪꯗꯦ꯫ ꯍꯣꯔꯦꯟ ꯈꯜꯂꯒ ꯍꯥꯏꯕꯤꯔꯛꯀꯦ꯫
ꯀꯩꯒꯤ ꯑꯥꯔꯠꯁ ꯂꯧꯕꯅꯣ ꯅꯪꯅ꯫
ꯂꯧꯅꯤꯡꯕꯒꯤ꯫
ꯎꯝ ꯌꯥꯏ꯫
ꯑꯥꯔꯠꯁ ꯂꯧꯕꯁꯤꯅ ꯐꯩꯌꯦ ꯐꯩꯌꯦꯗ ꯅꯪꯗꯤ‌ ꯋꯥꯡꯕꯅꯤꯅ꯫
ꯀꯔꯤꯒꯤ꯫
ꯅꯪꯗꯤ ꯋꯥꯡꯕꯅꯤꯅ ꯑꯗꯨꯝ ꯑꯦꯌꯔ ꯍꯣꯁꯇꯦꯁ ꯀꯨꯝꯕꯁꯨ ꯆꯠꯄ ꯌꯥꯔꯦ꯫
ꯉꯁꯤꯁꯦ ꯀꯔꯤꯔꯥ ꯁꯤ ꯋꯥ ꯉꯇ ꯍꯥꯏꯌꯦ ꯑꯩꯉꯣꯟꯗ꯫
ꯑ ꯆꯠꯄ ꯌꯥꯔꯦ ꯑꯗꯨ ꯍꯣꯇꯦꯜ ꯃꯦꯅꯦꯖꯃꯦꯟꯒꯨꯝꯕꯗꯣ ꯆꯠꯄ ꯌꯥꯔꯦꯅ꯫ ꯅꯪꯅ ꯄꯩꯁꯥ ꯄꯥꯏꯅꯤꯡꯉꯗꯤ ꯉꯟꯅ
ꯆꯨꯝꯃꯤꯅꯦ
ꯅꯨꯄꯥ ꯀꯣꯏꯅꯥꯕ꯭ꯔꯣ ꯅꯪꯒꯤ
ꯑꯩꯔꯣ
ꯍꯣꯏ
ꯑꯩꯗꯤ ꯋꯥꯏꯐ ꯃꯦꯇ꯭ꯔꯤꯌꯦꯜꯅꯤ ꯀꯩꯅꯣ
ꯍꯣꯏ ꯍꯣꯏ ꯃꯤꯇ꯭ꯔꯦꯜꯅꯤ ꯑꯗꯨ ꯅꯨꯄꯥ ꯀꯣꯏꯅꯕ꯭ꯔꯥꯕ
ꯋꯥꯏꯐ ꯃ‌ꯦꯇ꯭ꯔꯤꯌ‌ꯦꯟꯅꯤꯕ
ꯑꯗꯨꯗꯤ ꯅꯨꯄꯥ ꯂꯩꯔꯦ ꯁꯤꯅꯦꯕ
ꯅꯠꯇꯦ ꯑꯩꯗꯤ ꯌꯨꯝ ꯄꯥꯜꯂꯦ
ꯍꯥꯥ
ꯌꯨꯝ ꯄꯥꯟꯈ꯭ꯔꯦ ꯑꯩꯗꯤ
ꯑꯁꯦꯡꯕ
ꯍꯥ
ꯑꯁꯦꯡꯕꯅꯦ
ꯊꯥꯖꯗ꯭ꯔꯗꯤ ꯁꯤꯖ ꯌꯦ
ꯎꯝ ꯐꯩꯌꯦ
ꯑꯩꯈ‌ꯣꯏꯒꯤ ꯁꯤꯁ ꯁꯤꯁ ꯂꯩꯕ꯭ꯔꯥ
ꯌꯨꯝ ꯄꯥꯜꯂꯁꯨ ꯀꯥꯏꯗꯦꯅꯦ
ꯀꯩꯅ‌ꯣꯗ
ꯌꯨꯝ ꯄꯥꯜꯂꯁꯨ ꯀꯥꯏꯗꯦꯕ
ꯀꯥꯏꯗꯦ
ꯍꯣꯏ
ꯀꯩꯅꯣ ꯍꯥꯏꯖꯦ꯫
ꯍꯥꯥ
ꯀꯥꯏꯗ꯭ꯔ‌ꯣ
ꯀꯥꯏꯗꯦ ꯀꯥꯏꯗꯦ
ꯀꯔꯤꯒꯤ ꯀꯥꯏꯗꯕ꯭ꯔꯥ
ꯄꯥꯂꯗꯤ ꯄꯥꯂꯦꯗꯅ
ꯎꯝ ꯆꯨꯝꯃ‌ꯦ ꯑꯗꯨꯁꯨ ꯀꯥꯏꯅꯤꯡꯉꯥꯏ ꯂꯩꯇꯦꯅꯦ
ꯆꯥꯛ ꯊꯣꯡꯕ ꯍꯧꯔꯕꯣ
ꯍꯧꯔ‌ꯦ
ꯆꯥꯛꯇꯨꯗꯤ ꯑꯃꯨꯛ ꯊꯣꯡꯕ꯭ꯔꯣ
ꯌꯥꯝꯗꯦ
ꯀ꯭ꯌꯥ ꯌꯥꯝꯅꯕꯁꯨ ꯍꯥꯏꯌꯣꯗꯅ ꯑꯗꯩ ꯋꯥꯟ ꯀꯞ
ꯀꯃꯥꯏꯅ ꯊꯤꯒꯦꯔꯥ
ꯍꯥꯥ
ꯀꯃꯥꯏꯅ ꯍꯥꯏꯒꯦꯔꯥ
ꯋꯥꯟ ꯀꯞ ꯇꯨ ꯀꯞ ꯊ꯭ꯔꯤ ꯀꯞ
ꯋꯥꯟ ꯀꯞ
ꯌꯥꯏ ꯅꯪ ꯃꯤ ꯑꯅꯤ ꯈꯛꯇꯪ ꯅꯠꯇ꯭ꯔꯣ? ꯑꯁ ꯑꯗꯨꯗꯤ ꯍꯌꯦꯡ ꯐꯥꯎ ꯆꯥꯕ ꯌꯥꯔꯦꯅꯦ꯫ ꯑꯌꯨꯛ ꯐꯥꯎ ꯍꯌꯦꯡ ꯑꯦ ꯍꯌꯦꯡꯗꯤ ꯁꯟꯗꯦꯅꯦꯀꯣ꯫
ꯃꯥꯟꯅꯦ
ꯆꯔꯁ ꯀꯥꯗꯕꯔꯣ ꯅꯪꯗꯤ
ꯀꯥꯏ ꯑꯗꯨꯕꯨ ꯑꯩ ꯑꯁ ꯆꯠꯅꯤꯡꯗꯦꯗ ꯂꯥꯞꯄꯒꯤ꯫
ꯀꯩꯗ ꯀꯥꯕ
ꯁꯦꯟꯇꯔ ꯆꯔꯆ
ꯑꯣ ꯑꯦ ꯑꯩꯁꯨ ꯑꯗꯨꯝ ꯃꯔꯛ ꯃꯔꯛꯇꯗꯤ ꯆꯠꯂꯦ꯫
ꯑꯣ
ꯌꯥꯝ ꯂꯥꯞꯄꯗꯨꯗ ꯄꯩꯁꯥ ꯂꯩꯇꯕ꯫
ꯑꯣ
ꯑꯞ ꯗꯥꯎꯟ ꯆꯠꯂꯤꯁꯦ ꯍꯟꯗ꯭ꯔꯦꯠꯅꯦꯕ ꯆꯠꯂꯤꯁꯦ꯫
ꯅꯣꯏ ꯔꯣꯝꯗꯥ ꯀꯩꯅꯣ ꯕꯁ ꯂꯥꯛꯇꯔꯣ?
ꯂꯥꯛꯇꯦ ꯍꯣꯏ ꯑꯩꯈꯣꯏꯗꯤ ꯃꯤꯁꯨ ꯌꯥꯝꯗꯦ ꯆꯥꯔꯖ ꯀꯥꯕꯗꯤ ꯕꯥꯁ ꯂꯥꯛꯔꯁꯨ ꯆꯠꯅꯤꯡꯉꯦꯗ ꯕꯥꯁꯇꯗꯤ